ꯍꯜꯂꯣ ꯑꯣ ꯁꯤꯁꯇꯔ ꯑꯣ ꯇꯥꯌꯦ
ꯑꯣ ꯑꯗꯨꯥꯏ ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯑꯦ
ꯑꯥ ꯀꯔꯤ ꯇꯧꯔꯒ ꯂꯩꯕ꯭ꯔꯣ
ꯑꯩꯈꯣꯏꯗꯤ ꯑꯗꯨꯝ ꯂꯩꯕꯅꯤꯗ ꯑꯗꯨꯝ ꯁꯤꯦꯃꯦꯁꯇꯔ ꯑꯦꯛꯖꯥꯝ ꯂꯣꯏꯔꯒ ꯁꯨꯝ ꯂꯩꯕꯅꯦꯗ ꯑꯩꯈꯣꯏꯁꯨ
ꯑꯣ ꯀꯔꯤ ꯁꯦꯃꯦꯁꯇꯔꯗ ꯇꯝꯔꯣ ꯅꯪꯅꯦ
ꯑꯩꯗꯤ ꯕꯤ ꯁꯤ ꯑꯦ ꯇꯝꯃꯦ ꯑꯩꯗꯤ
ꯑꯣ
ꯅꯪꯗꯤ
ꯑꯩꯗꯤ ꯂꯥꯏꯔꯤꯛ ꯇꯝꯕ ꯂꯣꯏꯔꯦ
ꯑꯣ ꯐꯩꯅꯦ ꯑꯗꯨꯗꯤ
ꯏꯍꯤꯍꯤ ꯈꯪꯗ꯭ꯔꯦꯍꯦ
ꯅꯪꯗꯤ ꯀꯥꯏ ꯅꯪꯗꯤ ꯀꯥꯏꯗꯒꯤꯅꯣ ꯑꯗꯨꯗꯤ
ꯎꯝ ꯍꯧꯖꯤꯛꯇꯤ ꯇꯝꯄꯥꯛꯇ ꯂꯩꯌꯦ
ꯑꯣ ꯐꯩꯌꯦ
ꯑ ꯅꯪꯗꯤ
ꯑꯩꯁꯨ ꯑꯩꯁꯨ ꯂꯩꯌꯦ
ꯑꯣ ꯑꯣ ꯅꯪ ꯁꯦꯀꯦꯟ ꯏꯌ꯭ꯔꯔꯥ
ꯊꯥꯔꯠ ꯏꯌꯥꯔ ꯀꯥꯗꯣꯏꯅꯦ ꯍꯣꯏ
ꯑꯣ ꯑꯥ ꯊꯥꯔꯛꯑꯦ ꯑꯗꯨ ꯁꯦꯃꯦꯁꯇꯔ ꯐꯤꯐ ꯑꯣꯏꯔꯅꯤꯀꯣ
ꯍꯣꯏ
ꯑꯣ ꯑꯣ ꯐꯩ ꯐꯩ ꯌꯥꯝ ꯑꯉꯥꯡ ꯑꯣꯏꯔꯝꯒꯅꯤꯗ ꯑꯗꯨꯗꯤ ꯉꯁꯤꯅ ꯍꯧꯕ ꯁꯕꯗꯣ
ꯍꫭꯏꯅꯦ
ꯑꯣ ꯑꯣ ꯐꯩꯅꯦ ꯐꯩꯅꯦ ꯅꯨꯡꯉꯥꯏꯕꯅꯤꯍꯦ ꯑꯩꯈꯣꯏꯗꯤ ꯑꯁ ꯍꯞ ꯇꯥ ꯑꯅꯤ ꯁꯨꯒꯗꯧꯔꯦꯍꯦ ꯑꯩꯒꯤꯗꯤ
ꯅꯣꯏꯔꯣ
ꯎꯝ ꯋꯥꯔꯤ ꯁꯥꯕ ꯍꯞꯇꯥ ꯑꯅꯤ ꯁꯨ ꯁꯨꯗꯒꯗꯧꯔꯦ ꯌꯥꯝ ꯅꯨꯡꯉꯥꯏꯕꯅꯦ ꯍꯣꯏ ꯋꯥꯔꯤ ꯁꯥ ꯁꯥꯔꯒ ꯃꯤ ꯈꯪꯕꯁꯨ ꯂꯩꯌꯦ ꯈꯪꯗꯕꯁꯨ ꯂꯩꯌꯦ ꯌꯥꯝ ꯈꯪꯅꯕꯀꯣ
ꯑꯣ ꯅꯪꯁꯨ ꯐꯪꯕ꯭ꯔꯣ ꯑꯗꯨꯗꯤ
ꯑꯁꯤꯒꯨꯝꯕꯗꯤ ꯁꯤꯗ ꯑꯩ ꯍꯥꯏꯔꯣꯏꯗ
ꯑꯣ
ꯑꯗꯨ ꯀꯔꯤꯅꯣ ꯀꯔꯤꯅꯣ ꯂꯩ ꯎꯝ
ꯗꯣ ꯑꯩꯁꯨ ꯄꯥꯏ
ꯑꯣ ꯑꯥ ꯅꯪꯁꯨ ꯄꯥꯏꯀꯣ
ꯎꯝ ꯑꯗꯨꯝ ꯀꯋꯥꯗ ꯀꯥꯎꯊꯣꯛꯄ ꯀꯣ ꯑꯗꯨꯒ
ꯌꯥꯏ ꯌꯥꯏ ꯅꯨꯡꯒꯥꯏꯃꯟꯕꯒꯤ ꯀꯥꯎꯊꯣꯛꯄꯁꯨ ꯂꯩꯔꯝꯒꯅꯤ ꯅꯣꯏꯁꯦ ꯑꯗꯨ ꯅꯪꯅ ꯀꯔꯤ ꯁꯕꯖꯦꯛꯇ ꯇꯝꯔꯤꯅꯣ
ꯑꯩ ꯕꯤ ꯁꯤ ꯑꯦꯅꯦ ꯕꯤ ꯀꯝꯄ꯭ꯌꯨꯇꯔ ꯑꯦꯄ꯭ꯂꯤꯀꯦꯁꯟꯅꯦ
ꯑꯣ ꯑꯗꯨꯁꯨ ꯐꯩꯅꯦ ꯑꯩ ꯑꯩꯗꯤ ꯏꯪꯂꯤꯁꯇ ꯃꯥꯁꯇꯔ ꯂꯣꯏꯈ꯭ꯔꯦ
ꯑꯣ ꯐꯩꯌꯦ
ꯑꯥ ꯍꯣꯏ ꯍꯧꯖꯤꯛꯇꯤ ꯌꯨꯝꯗ ꯂꯩꯈ꯭ꯔꯦ ꯀꯔꯤ ꯇꯧꯁꯤꯔ ꯈꯪꯗ꯭ꯔꯦ
ꯑꯗꯨꯒ ꯗꯣꯛꯇꯔꯦꯠ ꯇꯝꯕꯁꯨ ꯌꯥꯏꯅꯦ ꯑꯗꯨꯒ ꯗꯣꯛꯇꯔꯦꯠ ꯇꯝꯃꯒ ꯄꯤ ꯑꯩꯩꯆ ꯗꯤ ꯄꯥꯟꯒ ꯄ꯭ꯔꯣꯐꯦꯁꯔ ꯇꯧꯕꯁꯨ ꯌꯥꯔꯅꯤ
ꯑ ꯑꯗꯨ ꯈꯜꯂꯤꯅꯦ ꯈꯜꯂꯤꯌꯦ ꯑꯗꯨ ꯂꯥꯏꯔꯤꯛꯁꯦ ꯄꯥꯕꯗꯤ ꯁꯣꯟꯈ꯭ꯔꯕꯅꯦ ꯑꯩꯁꯨ
ꯍꯣꯠꯅꯔꯗꯤ ꯌꯥꯔꯅꯤ ꯀꯩꯅꯣ
ꯑꯦ ꯍꯣꯠꯅꯕ ꯇꯧꯒꯦ ꯅꯣꯏꯅ ꯄ꯭ꯔꯥꯊꯅꯥ ꯀꯟꯅ ꯇꯧꯕꯤꯈ꯭ꯔꯣ
ꯑꯩꯍ ꯇꯧꯕꯤꯒꯦ ꯇꯧꯕꯤꯒꯦ
ꯎꯝ ꯑꯗꯨ ꯅꯪꯒꯤ ꯅꯪꯒꯤꯗꯣ ꯅꯪꯒꯤ ꯀꯣꯔꯁꯇꯣ ꯂꯣꯏꯕ ꯀꯥꯟꯗ ꯀꯔꯤ ꯀꯔꯤ ꯊꯕꯛ ꯂꯩꯕ꯭ꯔꯥ ꯀꯣ ꯑꯗꯨ ꯑꯗꯨ ꯂꯣꯏꯔꯒ ꯀꯣ ꯁꯀꯣꯞꯗꯨ ꯌꯥꯝꯕ꯭ꯔꯥꯕ
ꯁ꯭ꯀꯣꯞꯗꯤ ꯍꯣꯏ ꯌꯥꯝꯃꯦ
ꯑꯣ ꯑꯗꯨ ꯑꯩꯒꯤ ꯕ꯭ꯔꯗꯔ ꯑꯃꯁꯨ ꯑꯥ ꯑꯁꯤ ꯇꯧꯋꯦꯕ ꯑꯗꯨ ꯇꯧꯔꯒ ꯎꯝ ꯃꯥꯁꯦ ꯃꯥꯒꯤꯗꯤ ꯊꯕꯛ ꯐꯪꯗ꯭ꯔꯤꯕꯀꯣ ꯃꯥ ꯃꯁꯥ ꯁꯣꯟꯕꯁꯨ ꯑꯣꯏꯔꯝꯒꯅꯤ ꯅꯍꯥꯟ ꯊꯕꯛ ꯑꯃ ꯁ꯭ꯀꯨꯜꯒꯨꯝꯕꯗꯗꯤꯀꯣ ꯑꯣ ꯑꯣ ꯑꯣ ꯁ꯭ꯀꯨꯜꯒꯤ ꯊꯕꯛꯗꯤ ꯌꯥꯝꯅ ꯑꯣꯞꯄꯣꯔꯆꯨꯅꯤꯇꯤ ꯐꯕꯗꯤ ꯂꯥꯛꯑꯦ ꯍꯥꯏꯌꯦꯦ ꯑꯗꯨꯃ ꯑꯣ ꯐꯩꯅꯦ ꯄ꯭ꯂꯁ ꯁꯅꯤ ꯍꯥꯏꯕꯣꯗꯤꯣ
ꯎꯝ
ꯑꯩꯈꯣꯏ ꯁꯕꯖꯦꯛꯁꯦ ꯌꯥꯝ ꯂꯨꯕ ꯅꯠꯇ꯭ꯔꯁꯨ ꯀꯔꯤꯅꯣ ꯁꯕꯖꯦꯛ ꯈꯔ ꯐꯕ ꯃꯤꯅ ꯑꯦ ꯀꯔꯤ ꯍꯥꯏꯁꯦ ꯔꯥꯁꯀꯣꯞ ꯌꯥꯝ ꯂꯩꯕꯗꯣ ꯑꯗꯨꯒꯨꯝꯕꯁꯨ ꯃꯥꯜꯂꯦ ꯑꯩ ꯈꯂꯦꯗ ꯆꯥꯎꯗ꯭ꯔꯁꯨ ꯆꯥꯎꯔꯁꯨ ꯀꯣ ꯑꯗꯨ ꯃꯤꯅ ꯑꯄꯥꯝꯕꯗꯣ ꯂꯩꯌꯦꯗꯅ ꯁꯤꯖꯤꯟꯕ ꯌꯥꯕꯗꯣ ꯑꯗꯨ ꯁꯕꯖꯦꯛꯁꯨ ꯑꯃꯅꯤ ꯍꯥꯏꯅ ꯑꯩ ꯈꯜꯂꯤꯅꯦ
ꯎꯝ ꯑꯗꯨ ꯀꯣꯔꯁꯇꯣ ꯁꯥꯔꯇꯤꯐꯤꯀꯦꯠ ꯈꯛ ꯈꯇ ꯅꯠꯇꯦꯕ ꯑꯗꯨ ꯏꯁꯀꯤꯜꯗ ꯄꯨꯜꯂꯦꯕ
ꯑꯣ
ꯑꯗꯨꯗ ꯂꯩꯔꯤꯕꯕ ꯑꯗꯨꯒꯤꯅꯤ
ꯎꯝ ꯎꯝ ꯑꯆꯥ ꯅꯪꯗꯤ ꯏꯁꯀꯤꯜ ꯌꯥꯝ ꯍꯥꯏꯔꯝꯒꯅꯤꯅꯦ ꯑꯩꯒꯤ ꯀꯝꯄ꯭ꯌꯨꯇꯔ ꯚꯥꯏꯔꯁ ꯂꯩꯕ ꯀꯥꯟꯁꯤ
ꯑ ꯇꯗ ꯆꯨꯝ ꯀꯣꯏꯁꯨ ꯆꯨꯝ ꯇꯝꯕꯅꯤꯅꯥ ꯀ ꯆꯨꯝ ꯂ ꯑ
ꯏꯃꯥꯟꯕꯒꯤ ꯑꯩ ꯁꯥꯎꯈ꯭ꯔꯦꯅꯦ ꯑꯗꯨ ꯑꯩꯈꯣꯏ ꯅꯪꯒꯨꯝꯅ ꯇꯝꯕ ꯅꯨꯄꯥ ꯑꯃ ꯂꯩ ꯍꯥꯏꯕꯗꯣ ꯑꯗꯨ ꯅꯨꯄꯥꯅ ꯑꯩꯒꯤ ꯑꯗꯨꯝ ꯁꯦꯝꯕꯤꯕꯅꯤ
ꯑꯣ ꯐꯩꯅꯦ ꯑꯗꯨꯗꯤ
ꯎꯝ ꯁꯦꯝꯕꯤꯕꯅꯦ ꯑꯗꯨ ꯑꯣꯏꯔꯁꯨ ꯃꯍꯥꯛꯁꯨ ꯁꯦꯝꯕ ꯍꯩꯇꯕ ꯃꯇꯝ ꯂꯩꯕ ꯑꯩꯒꯤꯁꯦ ꯌꯥꯝ ꯀꯨꯏꯅ ꯄꯥꯏꯈ꯭ꯔꯕꯒꯤꯀꯣ ꯍꯥꯥꯒꯨꯝꯕꯁꯨ ꯌꯥꯝꯕ
ꯃꯥꯗꯤ ꯃꯥꯗꯤ ꯁꯦꯃꯦꯁꯇꯔ ꯀꯌꯥ ꯁꯨꯔꯦ ꯑꯗꯨꯗꯤ
ꯃꯥꯗꯤ ꯇꯥꯝꯕ ꯂꯣꯏꯔꯦ ꯃꯥ ꯑꯩꯉꯣꯟꯗꯒꯤ ꯌꯥꯝ ꯃꯥꯗꯤ ꯍꯧꯖꯤꯛꯇꯤ ꯑꯁ ꯆꯍꯤꯁꯨ ꯐꯣꯔꯇꯤꯒꯨꯝꯕ ꯁꯨꯈ꯭ꯔꯤꯗ
ꯑꯁ ꯑꯗꯨꯗꯤ ꯌꯥꯝ ꯋꯥꯍꯥꯟ ꯑꯣꯏꯗ
ꯑꯍꯥꯟꯕ ꯑꯣꯏꯈ꯭ꯔꯦ ꯑꯗꯨꯒꯤ
ꯑꯁ
ꯑ ꯅꯣꯏꯒꯤ ꯂꯦꯡꯒꯥ ꯅꯠꯇ꯭ꯔꯦ ꯎꯝ ꯃꯥꯅ ꯑ ꯕꯦꯡ꯭ꯂꯣꯔꯗ ꯇꯝꯕꯀꯣ
ꯑꯣ ꯐꯩꯅꯦ ꯑꯗꯨꯗꯤ ꯕꯦꯡꯒ꯭ꯂꯣꯔꯗꯗꯤ ꯌꯥꯝ ꯑꯁ ꯕꯦꯡꯒ꯭ꯂꯣꯔꯗꯗꯤ ꯌꯥꯝ ꯂꯩꯕꯅꯦꯍꯦ ꯑꯗꯨꯒꯨꯝꯕ ꯑꯩꯈꯣꯏ ꯀꯣꯔꯁꯀꯨꯝꯕꯗꯤ ꯊꯕꯛꯒꯤꯗꯤ ꯌꯥꯝ ꯂꯩꯌꯦ ꯍꯥꯏ
ꯑꯣ ꯊꯕꯛꯁꯨ ꯂꯩꯕ ꯌꯥꯏ ꯑꯗꯨ ꯑꯩꯈꯣꯏꯒꯤ ꯅꯨꯄꯥꯁꯤꯅ ꯃꯥꯒꯤ ꯃꯁꯥ ꯁꯣꯟꯕꯁꯤꯒꯀꯣ ꯂꯨꯍꯣꯡꯈ꯭ꯔꯦ ꯍꯧꯖꯤꯛꯇꯤ ꯂꯨꯍꯣꯡꯔꯒ ꯃꯆꯥꯁꯨ ꯑꯅꯤ ꯂꯩꯈ꯭ꯔꯦ ꯑꯗꯨ
ꯑꯣ
ꯃꯥꯁꯦ ꯊꯕꯛꯇꯤ ꯂꯩꯇꯦ ꯃꯥꯒꯤ ꯅꯨꯄꯤꯅ ꯍꯥꯏꯕ ꯇꯔꯦ ꯃꯥꯒꯤ ꯅꯨꯄꯤꯅ ꯕ꯭ꯔꯦꯗ ꯋꯤꯟꯅꯔ ꯑꯣꯏꯔꯒ ꯂꯩꯌ‌ꯦꯅꯦ ꯅꯨꯡꯁꯤꯁꯨ ꯅꯨꯡꯁꯤꯕ ꯑꯩꯈꯣꯏꯅ ꯅꯨꯡꯁꯤꯌꯦ ꯑꯗꯨ ꯑꯣꯏꯔꯁꯨ ꯊꯕꯛꯁꯦ ꯈꯔ ꯃꯥꯅ ꯃꯇꯝ ꯑꯃꯗꯗꯤ ꯐꯖꯕ ꯃꯇꯝꯗ ꯃꯥꯅ ꯃꯁꯥ ꯉꯝꯗꯕꯒꯤ ꯃꯤꯁ ꯑꯗꯨ ꯇꯧꯈ꯭ꯔꯦ ꯍꯥꯏꯌꯦ ꯑꯗꯨ ꯑꯇꯣꯞ ꯄꯗꯤ ꯈꯪꯗ꯭ꯔꯦ
ꯑꯣ ꯌꯥꯝ ꯅꯨꯡꯁꯤꯌꯦꯗ ꯑꯗꯨꯗꯤ
ꯍꯣꯏ ꯅꯨꯡꯁꯤꯕꯅꯦ
ꯎꯝ
ꯑꯗꯨ ꯅꯣꯏ ꯑꯁꯤꯒꯨꯝꯕ ꯇꯝꯃꯦ ꯍꯥꯏꯔꯒ ꯃꯥꯕꯨ ꯅꯤꯡꯁꯤꯡꯂꯛꯄ ꯑꯩꯗꯣ
ꯅꯤꯡꯁꯤꯡ ꯅꯤꯡꯁꯤꯡꯂꯛꯄ ꯑꯣꯀꯦ
ꯎꯝ ꯑꯗꯨ ꯅꯪꯅ ꯇꯝꯕ ꯃꯐꯝ ꯐꯝꯗꯤ ꯑꯁꯤꯗ ꯂꯩꯕ ꯃꯥꯜꯂꯦ ꯁꯤ ꯑꯩꯈꯣꯏꯒꯤ ꯇꯝꯄꯥꯛꯇꯀꯣ ꯑꯇꯣꯞꯄ ꯁꯤꯇꯤꯗꯔ
ꯍꯣꯏ ꯃꯥꯅꯦ ꯃꯥꯅꯦ
ꯑꯥ ꯑꯁꯤ ꯇꯝꯄꯥꯛꯇꯅꯤꯀꯣ ꯑꯩꯈꯣꯏ ꯂꯩꯕꯗꯣ ꯑꯣ ꯑꯣ ꯐꯩꯅꯦ ꯐꯩꯅꯦ ꯑꯣ ꯑꯣ
ꯍꯟꯗꯛ ꯀ ꯎꯝ ꯖꯣꯕ ꯄ꯭ꯂꯁꯃꯦꯟꯁꯨ ꯌꯥꯝ ꯀꯥꯎꯕꯅꯦꯕ
ꯑꯣ ꯑꯣ ꯑꯣ ꯑꯣ ꯑꯣ
ꯇꯧꯕꯅꯦ ꯄ꯭ꯔꯥꯏꯚꯦꯠꯀꯤꯁꯨ
ꯑꯣ ꯐꯩꯅꯦ ꯄ꯭ꯔꯥꯏꯚꯦꯠꯀꯤꯁꯨ ꯀꯣ ꯌꯨꯝ ꯑꯅꯛꯄꯗ ꯎꯝ ꯂꯞ ꯇꯕ ꯃꯐꯝꯒꯨꯝꯕꯗ ꯂꯩꯔꯗꯤ ꯑꯗꯨꯝ ꯐꯩꯌ‌ꯦꯗ
ꯎꯝ
ꯁꯦꯜꯂꯔꯤ ꯌꯥꯝꯔꯁꯨ ꯑꯇꯣꯞꯄ ꯀꯩꯅꯣ ꯑꯇꯣꯞꯄ ꯁꯤꯇꯤꯒꯨꯝꯕꯗ ꯆꯠꯂꯗꯤ ꯄꯩꯁꯥꯗꯣ ꯌꯥꯝ ꯇꯤꯡꯉꯦꯕ ꯑꯗꯨꯒꯤ ꯑꯩꯈꯣꯏꯅ ꯆꯠꯊꯣꯛ ꯆꯠꯁꯤꯟ ꯇꯧꯕ ꯑꯩꯗꯤ ꯗꯦꯜꯂꯤꯗ ꯑꯗꯨꯝ ꯂꯩꯕꯅꯦꯕꯀꯣ
ꯑꯣ
ꯑꯗ‌ꯣ ꯑꯩꯁꯨ ꯍꯧꯖꯤꯛꯀꯥꯟꯗꯤ ꯂꯩꯅꯤꯡꯗ꯭ꯔꯦ
ꯎꯝ
ꯍꯥꯏꯕꯗꯤ ꯑꯦꯛꯁꯄꯦꯟꯁꯤꯞ ꯇꯧꯃꯟꯕ ꯑꯃ
ꯍꯣꯏ
ꯔꯤꯖꯟꯁꯦ ꯌꯥꯝ ꯂꯩꯕꯀꯣ
ꯍꯣꯏꯅꯦ
ꯗꯨ ꯍꯧꯖꯤꯛꯇꯤ ꯌꯨꯝꯗ ꯂꯩꯅꯤꯡꯈ꯭ꯔꯦ ꯑꯥꯗ ꯆꯠꯅꯤꯡꯗ꯭ꯔꯦ
ꯇꯧꯕꯅꯤ ꯑꯩ ꯑꯩꯁꯨ ꯑꯩꯁꯨ ꯑꯩꯈꯣꯏꯒꯤ ꯇꯝꯄꯥꯛꯇ ꯁꯨꯝ ꯊꯕꯥꯛ ꯊꯤꯔꯒ ꯑꯗꯨꯨꯝ ꯇꯧꯅꯤꯡꯉꯦ ꯑꯩꯁꯨ
ꯑꯧ ꯍꯣꯏ
ꯃꯄꯥꯥꯟ ꯂꯝ ꯃꯄꯥꯟ ꯂꯝꯗ ꯑꯩꯗꯤ ꯇꯧꯅꯤꯡꯗꯦ
ꯎꯝ ꯃꯄꯥꯟꯗ ꯂꯩꯕꯁꯦ ꯑꯩꯈꯣꯏꯒꯤ ꯗꯤꯁꯑꯠꯚꯟꯇꯦꯖ ꯌꯥꯝꯕꯅꯦ
ꯍꯣꯏ ꯍꯥꯏꯕꯗꯤ ꯑꯩꯈꯣꯏ ꯍꯤꯡꯕꯁ‌ꯦ ꯑꯩꯈꯣꯏꯒꯤ ꯇꯝꯄꯥꯛꯇꯅꯤ ꯅꯠꯇ꯭ꯔꯥ
ꯎꯝ
ꯈ ꯑꯗꯨꯅꯦꯕ
ꯑꯗꯨꯅꯦ ꯅꯪꯁꯦ ꯌꯥꯝ ꯁꯦꯡꯉꯦꯅꯦ
ꯑꯩ
ꯑꯩꯗꯤ ꯅꯣꯏꯒꯨꯝꯕ ꯀꯥꯟꯗꯨꯗꯤ ꯅꯣꯏꯒꯨꯝꯕ ꯀꯥꯟꯗꯤ ꯑꯩꯗꯤ ꯑꯁꯤꯒꯨꯝꯕꯁꯨ ꯅꯤꯡꯁꯤꯡ ꯂꯥꯛꯇꯣꯏꯅꯦ ꯍꯧꯖꯤꯛ ꯍꯧꯖꯤꯛꯀꯤ ꯍꯧꯖꯤꯛ ꯍꯧꯖꯤꯛꯇ ꯊꯣꯛꯄꯅꯤ ꯑꯗꯨꯒꯨꯝꯕ ꯃꯥꯏꯁꯦꯠꯁꯨ
ꯎꯝ ꯍꯥꯏꯕꯗꯤꯀꯣ ꯃꯄꯥꯟ ꯂꯝ ꯆꯠꯄꯁꯦ ꯑꯩꯈꯣꯏ ꯌꯥꯝ ꯔꯤꯛꯁ ꯂꯥꯛꯑꯦꯕ ꯑꯩꯈꯣꯏ ꯑꯗꯨ ꯏꯝꯐꯥꯜꯗ ꯂꯩꯌꯦ ꯑꯩꯈꯣꯏ ꯂꯩꯕ ꯃꯐꯝꯗ ꯂꯩꯔꯗꯤ ꯁꯨꯝ ꯑꯩꯈꯣꯏ ꯇꯧꯅꯤꯡꯕꯁꯨ ꯆꯠꯊꯣꯛ ꯆꯈ ꯆ ꯆꯠꯊꯣꯛ ꯆ ꯀ ꯀꯛꯄ ꯐꯥꯎꯗꯤ ꯌꯥꯝ ꯐ꯭ꯔꯤꯗ ꯆꯠꯄ ꯌꯥꯏꯕ ꯑꯗꯨꯒꯤꯅꯦꯕ
ꯍꯣꯏ ꯍꯣꯏ
ꯃꯗꯨ ꯃꯄꯥꯟ ꯂꯝ ꯆꯠꯂꯗꯤ ꯑꯁ ꯇꯠꯊꯧꯕ ꯐꯥꯎ ꯌꯥꯝ
ꯍꯣꯏ ꯌꯥꯝ ꯔꯤꯁ ꯀꯁꯨ ꯑꯣꯏꯕꯅꯦ ꯑꯩ ꯑꯩꯅ ꯃꯄꯥꯟꯗ ꯂꯩꯕ ꯀꯨꯏꯈ꯭ꯔꯦ ꯑꯩꯗꯤ ꯑꯗꯨꯒꯤ ꯀꯔꯤꯁꯨ ꯀꯥꯏꯗꯤ ꯀꯥꯏꯗꯦ ꯑꯗꯨ ꯑꯣꯏꯔꯁꯨ ꯫ ꯄꯩꯁꯥ ꯌꯥꯝ ꯆꯪꯕ ꯁꯤꯒ ꯅꯠꯇ꯭ꯔꯒ ꯑꯩꯈꯣꯏ ꯅꯨꯡꯁꯤꯕ ꯃꯤꯁꯤꯡꯒ ꯂꯩꯃꯤꯟꯕ ꯅ ꯌꯥꯝ ꯐꯕꯗꯣ ꯑꯗꯨ ꯑꯩꯈꯣꯏꯅ ꯑꯥ ꯀꯔꯤꯅꯣ ꯑꯩꯗꯤ ꯑꯗꯨꯒꯨꯝꯕ ꯁ꯭ꯄꯤꯀꯤꯡ ꯑꯦꯛꯁꯄꯥꯔꯠꯀꯤꯗ ꯑꯗꯨꯝ ꯊꯕꯛꯁꯨꯨ ꯇꯧꯋꯦꯕ ꯃꯤ ꯃꯄꯥꯟꯗ ꯊꯕꯛꯁꯨ ꯇꯧꯋꯦ ꯑꯉꯥꯡ ꯈꯣꯏꯕꯨ ꯅꯠꯇ꯭ꯔꯒ ꯑꯦꯗꯜ ꯈꯣꯏꯕꯨꯁꯨ ꯑꯗꯨꯝ ꯂꯩꯌꯦꯕ꯫ ꯑꯗꯨ ꯌꯦꯡꯁꯤꯜꯂꯦꯕꯀꯣ ꯑꯣꯟꯂꯥꯏꯟꯒꯨꯝꯕꯗꯅꯦ ꯫ ꯑꯗꯨꯒ ꯄꯩꯁꯥꯁꯨ ꯂꯥꯛꯑꯦꯕ
ꯍꯣꯏ ꯁꯤꯁꯇꯔ ꯅꯪ ꯏꯪꯂꯤꯁꯗ ꯃꯥꯁꯇꯔ ꯂꯣꯏꯔꯗꯤ ꯑꯁ ꯏꯁꯀꯣꯞꯇꯤ ꯌꯥꯝ ꯂꯩꯕꯅꯤꯍꯦ ꯑꯗꯨ ꯑꯗꯨꯒꯤꯁꯨ
ꯈꯪꯗ꯭ꯔꯤꯅꯦ ꯏꯁꯀꯣꯞꯁꯦ꯫
ꯅꯪꯒꯤ ꯅꯪꯒꯤ ꯅꯪꯒꯤꯗꯤ ꯌꯥꯝ ꯏꯁꯀꯣꯞ ꯂꯩꯌꯦ ꯑꯥꯏ ꯑꯦꯁ ꯇꯤꯚꯤꯒꯤꯗꯤ ꯑꯗꯨ ꯅꯅꯤꯌꯨꯁꯀꯨꯝꯕ ꯑꯗꯨꯒꯤꯁꯨ ꯇꯥ ꯑꯗꯨ ꯇꯧꯕ ꯌꯥꯕꯅꯤ ꯅꯪꯒꯤꯗꯣ
ꯇꯜꯂꯤꯗ ꯑꯩ
ꯇꯟꯒꯅꯨꯗꯥ ꯑꯗꯨꯒꯨꯝꯕꯁꯨ ꯇꯧꯕ ꯌꯥꯏꯌꯦ ꯫
ꯋꯥꯕ ꯅꯅꯥꯥꯛꯇꯅꯤ ꯁꯤꯒꯨꯝꯕ ꯫ ꯋꯥꯅꯤꯡꯗ꯭ꯔꯦ ꯀꯔꯤꯁꯨ ꯇꯧꯗ꯭ꯔꯒ ꯌꯨꯝꯗ ꯂꯩꯅꯤꯡꯈ꯭ꯔꯦ ꯑꯩꯁꯦ ꯫ ꯄꯕ꯭ꯂꯤꯛ ꯁꯤꯇꯤꯁꯨ ꯀꯣ ꯄꯥꯕ꯭ꯂꯤꯁꯤꯇꯤꯁꯨ ꯑꯩꯈꯣꯏꯅ ꯂꯥꯏ ꯂꯥꯏꯅ ꯈꯟꯕꯅꯤ ꯑꯗꯨ ꯃꯤꯅꯤꯠ ꯇꯔꯥꯒꯨꯝꯕꯗꯣ ꯋꯥꯔꯤ ꯁꯥꯒꯦ ꯍꯥꯏꯕꯁꯨ ꯄꯕ꯭ꯂꯤꯁꯤꯇꯤ ꯑꯩꯈꯣꯏ ꯀꯔꯤꯅꯣ ꯌꯥꯝ ꯑꯦꯛꯇꯤꯚ ꯇꯧꯗ꯭ꯔꯗꯤꯅꯦ
ꯑꯣ
ꯇꯧꯕ ꯉꯝꯗꯕꯅꯦ ꯑꯗꯣ ꯄ꯭ꯔꯦꯁꯟꯗꯁꯨ ꯌꯥꯝ ꯆꯪꯉꯦ ꯫
ꯑꯣ
ꯑꯩꯈꯣꯏꯅ ꯈꯪꯗꯕꯤꯗ ꯊꯣꯛꯄ ꯃꯐꯝꯗꯣ ꯫ ꯌꯥꯝ ꯂꯩꯕꯅꯤ ꯫ ꯑꯦ ꯏꯠꯆ ꯑꯣꯀꯦ ꯏꯠꯆ ꯑꯣꯀꯦ ꯊꯦꯡꯀꯌꯨ ꯫ ꯎꯝ
ꯇꯔ ꯅꯪꯗꯤ ꯀꯥꯏꯗ ꯇꯝꯕ ꯑꯗꯨꯗꯤ ꯏꯪꯂꯤꯁꯀꯤ ꯃꯥꯁꯇꯔꯗꯣ
ꯑꯣ ꯑꯩꯗꯤ ꯑꯥꯗ ꯗꯦꯜꯂꯤꯗ ꯇꯝꯃꯦ꯫ ꯗꯦꯜꯂꯤ ꯌꯨꯅꯤꯚꯔꯁꯤꯇꯤꯗꯪ ꯅꯛꯇꯣ ꯎꯝ
ꯌꯥꯝ ꯐꯩꯌꯦ ꯗꯤ ꯅꯣꯂꯦꯖꯀꯨꯝꯕꯗꯤ ꯌꯥꯝ ꯂꯩꯔꯝꯅꯤꯗ ꯑꯗꯨꯗꯤ
ꯍꯦ ꯂꯩꯇꯗ
ꯌꯥꯝ ꯍꯩꯔꯝꯅꯤꯗ ꯑꯗꯨ ꯃꯄꯥꯟ ꯂꯝ ꯊꯣꯛꯄꯁꯦ ꯑꯁ ꯑꯩꯈꯣꯏ ꯑꯩꯈꯣꯏꯗꯤ ꯑꯩꯈꯣꯏ ꯑꯩꯈꯣꯏꯁꯤꯡꯗꯤ ꯄꯨꯈ꯭ꯔꯤꯗ ꯂꯩꯕꯒꯨꯝꯅꯤ ꯫ ꯅꯪꯗꯤ ꯃꯄꯥꯜꯂꯝ ꯆꯠ ꯆꯊꯠ ꯆꯠꯄꯅꯦꯕ ꯑꯗꯨꯒꯤꯗꯤ ꯑꯥꯎꯠ ꯑꯣꯐ ꯏꯁꯄꯦꯁ ꯫ ꯆꯨꯝꯕꯅꯤ
ꯄꯨꯈ꯭ꯔꯤꯗ ꯂꯩꯕꯒꯨꯝ ꯇꯧꯕꯅꯦ ꯑꯩꯁꯨ ꯑꯥꯗ ꯆꯥꯔꯒ ꯊꯣꯛꯄ ꯉꯝꯗ꯭ꯔꯦ ꯑꯃꯨꯛꯀ ꯫ ꯍꯦꯜꯃꯤ ꯍꯦꯜꯃꯤ ꯍꯥꯏꯔꯒ ꯂꯩꯅꯦ ꯅꯪ ꯑꯁꯤ ꯍꯦꯛ ꯂꯣꯏꯕ ꯫ ꯀꯥꯟꯗ ꯏꯉꯣꯟꯗ ꯀꯣꯜ ꯇꯧꯔꯛꯑꯣ ꯫
ꯍꯣꯏ
ꯑꯥ ꯋꯦꯠ ꯑꯩ ꯋꯥꯆꯦꯞꯇ ꯀꯩꯅꯣ ꯀꯣꯜ ꯑꯃꯨꯛꯀ ꯇꯧꯔꯒ ꯋꯥꯔꯤ ꯍꯥꯏꯒꯦꯀꯣ ꯫ ꯑꯃ ꯍꯥꯏꯒꯦꯀꯣ ꯑꯁꯤ ꯂꯣꯏꯕ ꯀꯥꯟꯗꯀꯣ
ꯑꯧ ꯑꯧ ꯌꯥꯔꯦ
ꯎꯝ ꯑꯗꯨ ꯉꯁꯤꯁꯦ ꯑꯩꯒꯤ ꯑꯩꯈꯣꯏꯒꯤ ꯀꯔꯤꯅꯣ ꯀꯣ ꯐꯖꯅ ꯆꯠꯇꯕꯒꯤ ꯫ ꯅꯪꯉꯣꯟꯗ ꯑ ꯀꯣꯜ ꯐꯖꯅꯗꯤ ꯇꯧꯗꯤ ꯇꯧꯋꯤꯗ ꯉꯥꯁꯤ ꯫ ꯑꯩꯅ ꯈꯟꯗꯗꯤ